ꯇꯥꯔꯕꯚꯥꯏ ꯇꯥꯏ ꯇꯥꯏ ꯇꯥꯏꯌꯦ
ꯀꯩꯗꯧꯔꯤꯅꯣ
ꯇꯨꯝꯦ ꯍꯤꯞꯄꯑꯦ ꯔꯣꯝꯗ
ꯍꯧꯖꯤꯛꯕꯨ ꯇꯨꯝꯕ ꯃꯇꯝꯔꯣꯅꯦ
ꯍꯣꯏ ꯇꯨꯝꯕ ꯃꯇꯝꯅꯦ
ꯊꯕꯛ ꯂꯩꯇ꯭ꯔꯕꯣ ꯅꯪꯕꯨ
ꯂꯩꯗ꯭ꯔꯦ ꯅꯨꯡꯗꯥꯡꯗꯗꯤꯀꯣ ꯕꯣꯜ ꯌꯦꯡꯕꯒꯤꯀꯣ
ꯕꯣ ꯌꯦꯡꯒꯗ꯭ꯔꯣ ꯉꯁꯤ
ꯍ ꯌꯦꯒꯅꯦ
ꯀꯔꯝꯕ ꯐꯦꯟ ꯑꯣꯏꯒꯦꯅꯦ
ꯑꯝꯕꯗ
ꯌꯥꯝꯝꯕ ꯄꯦ ꯑꯣꯏꯔꯕꯣ
ꯑꯣ ꯑꯝꯕ ꯄꯦꯅꯦ ꯅꯪꯗꯦ
ꯑꯥꯏꯗꯤꯀꯥ ꯃꯦꯁꯤ
ꯃꯦꯁꯤꯗꯤ ꯑꯣꯏ ꯊꯣꯛꯇꯕꯅꯤꯀꯣ ꯍꯥ ꯍꯥ
ꯃ°ꯁꯤꯅ
ꯃꯦꯁꯤ ꯃꯦꯁꯤꯗꯗꯤ ꯑꯩꯁꯨꯨꯄꯣꯠ ꯇꯧꯅꯤꯡꯗꯔꯦ ꯑꯝꯕꯄꯦꯅꯦ ꯑꯩꯗꯤ
ꯄꯛ꯭ꯔꯔꯤꯗ
ꯃꯥꯅꯦ ꯃꯥꯅꯦ ꯑꯁꯦꯡꯕ ꯍꯥꯏꯕꯅꯦ ꯑꯩ
ꯋꯥꯔꯤ ꯁꯥꯔꯛꯑꯣ ꯏꯁꯩ ꯁꯛꯂꯛꯑꯣ ꯅꯪ ꯇꯥꯅꯤꯡꯉꯦ ꯑꯩ
ꯝꯗꯁꯨꯗꯦ
ꯅꯠꯇꯦ ꯃꯩꯇꯩꯂꯣꯟꯣꯟꯗ ꯁꯛꯎ
ꯑꯣ ꯑꯣ ꯐꯔꯀꯦ ꯁꯔꯀꯦ ꯀꯩ ꯏꯁꯩ ꯁꯛꯎ ꯍꯥꯏꯕ꯭ꯔꯅꯦ ꯍꯥꯏꯌꯣ ꯃꯃꯤꯡ
ꯎ ꯁꯦꯠ ꯀꯥꯏꯗ ꯊꯝꯃꯣꯏꯒꯦ ꯍꯥꯏꯕꯗꯣ
ꯁꯦꯒꯥꯏꯔꯦ ꯊꯝꯃꯣꯏꯒꯤ ꯃꯆꯦꯠ ꯁꯤꯗ ꯆꯨꯝꯃꯤꯒꯣ ꯏꯗꯨꯅ ꯂꯩ ꯍꯧꯔꯦ ꯅꯨꯡꯁꯤꯕ ꯑꯦ ꯅꯪꯁꯨ ꯁꯥꯑꯣꯅꯦ
ꯑꯩꯗꯤꯦ ꯍꯥꯏꯥꯏꯇ ꯑꯩꯗꯤꯦ ꯍꯥꯏꯇ
ꯀꯔꯤꯒꯤꯅꯣ
ꯑꯩꯅ ꯇꯧꯔꯛꯄꯅꯤꯀꯣ ꯁꯤꯀꯣꯛꯁꯦ
ꯑꯩꯅ ꯍꯣꯏ ꯅꯪꯅ ꯇꯧꯕꯅꯦ
ꯑꯍꯣ ꯑꯗꯨ ꯑꯣꯏꯔꯗꯤ ꯅꯪꯉꯣꯟꯗ ꯀꯩꯅꯣ ꯇꯧꯔꯔꯣꯏꯅꯦ
ꯑ ꯑꯣ ꯍꯣꯔꯦ ꯍꯣꯔꯦꯟ ꯑꯩ ꯇꯧꯔꯛꯀꯦꯀꯣ
ꯎꯝ ꯑꯗꯣ ꯅꯨꯄꯥ ꯀ ꯑꯣꯏꯔꯕ꯭ꯔꯣ ꯅꯪ
ꯀꯣꯏꯗꯤꯌꯦ
ꯀꯣꯏ ꯍꯧꯒ ꯃꯤꯒꯤꯔꯣ
ꯅꯨꯄꯥ ꯂꯩꯗꯕꯅꯤꯅꯀꯣ ꯅꯨꯄꯥ ꯑꯃ ꯁꯦꯝꯕꯤꯌꯣ ꯑꯩꯒꯤ
ꯑꯥ ꯑꯩ ꯅꯝꯕꯔ ꯊꯥꯔꯛꯀꯦ ꯑꯗꯨꯗ ꯄꯥꯛ ꯆꯥꯅ ꯅꯦꯛꯈꯥꯏꯔꯨ
ꯑꯥ ꯍꯣꯏ ꯍꯣꯏ ꯐꯖꯠꯅꯟꯅꯩꯈꯥꯏꯒꯅꯤ ꯑꯩ ꯅꯝꯕꯔ ꯂꯩꯔꯗꯤꯀꯣ ꯅꯝꯕꯔ ꯂꯩꯇꯕꯒꯤꯅꯦꯕ ꯑꯩꯅ ꯇꯨꯃꯤꯟꯅ ꯂꯩꯔꯤꯁꯦ
ꯑꯗꯣ ꯉꯁꯤꯁꯦ ꯀꯅꯥꯅ ꯆꯥꯛ ꯊꯣꯡꯗꯣꯏꯅꯣ ꯅꯣꯏꯕꯨ
ꯑꯁ ꯑꯩ ꯑꯣꯏꯔꯝꯅꯤꯗ
ꯀ ꯏꯟꯁꯥꯡ ꯊꯣꯡꯗꯣꯏꯅꯣ
ꯃꯥꯏꯔꯦꯟꯒꯨꯝꯕ ꯊꯔꯣꯏꯒꯨꯝꯕ ꯁꯥꯒꯨꯝꯕ ꯑꯗꯨꯝ ꯊꯣꯡꯉꯦ ꯍꯣꯏ
ꯐꯔꯣꯏ ꯂꯩꯕ꯭ꯔꯣꯅꯦ ꯅꯣꯏꯕꯣ ꯍꯧꯖꯤꯛꯀꯥꯟꯁꯦ
ꯍꯣꯏ ꯂꯩꯑ ꯌꯥꯝ ꯂꯩꯑꯦ ꯄꯥꯎꯅꯥ ꯕꯖꯥꯔꯗ ꯄꯥꯎꯅꯥ ꯕꯖꯥꯔꯗꯒꯤ ꯄꯨꯔꯛꯄꯅꯦꯕ ꯑꯩ
ꯑꯣ ꯐꯩꯌꯦ ꯐꯩꯌꯦꯌꯦ
ꯀꯝ ꯂꯌꯦ
ꯅꯣꯀꯅꯣ ꯅ ꯅꯪ ꯅꯣꯀꯅꯣ
ꯅꯪ ꯊꯋꯥꯏ ꯆꯥꯗꯕ꯭ꯔꯣ
ꯀꯔꯤꯅꯣꯅꯦ ꯄꯪꯂꯣꯛꯇꯅꯣꯑ ꯅꯪꯁꯤꯗꯤ
ꯂ ꯆꯣ
ꯑꯩ ꯉꯣꯛꯇꯦꯍꯦ ꯀꯗꯥꯋꯥꯏꯗꯒꯤ ꯇꯧꯔꯛꯀꯅꯨꯗ ꯏꯁꯩ ꯉꯥꯛꯀꯅꯤꯍꯦ ꯅꯪꯁꯦ ꯌꯥꯗ꯭ꯔꯦ ꯑꯩ ꯅꯣ
ꯊꯔꯣꯏ ꯆꯥꯒꯅꯤ ꯍꯥꯏꯕꯒꯤ ꯅꯪ ꯅꯣꯛꯐꯝ ꯃꯥꯂꯦ
ꯅꯣꯇꯦ
ꯀꯔꯤ ꯃꯊꯦꯜ ꯆꯥꯗꯣꯏꯅꯣꯅꯣ ꯑꯩꯁꯨ
ꯑꯩꯈꯣꯏꯗꯤꯀꯣ ꯕꯤꯖꯤ ꯃꯅꯥꯗꯣ ꯈꯪꯕ꯭ꯔꯥ
ꯑꯣ ꯍꯣ
ꯑꯗꯨ ꯆꯥꯒꯅꯤ ꯎꯇꯤ ꯆꯥꯒꯅꯤ ꯕꯤꯖꯤ ꯃꯅꯥ
ꯑꯣ ꯌꯥꯝ ꯍꯥꯎꯥꯎꯅꯦ ꯑꯗ ꯑꯩꯈꯣꯏꯗꯤ ꯊꯥꯔꯣꯏ ꯈꯛꯇꯅꯤ
ꯆꯝꯐꯨ ꯆꯥꯗꯣꯏꯔꯣ
ꯍ ꯆꯝꯄꯣ ꯆꯨ ꯀꯪ ꯁ ꯆ
ꯎꯝ
ꯇꯔꯣꯏꯒꯤ ꯀꯥꯡꯪꯁꯣꯏ ꯆꯥꯕ꯭ꯔꯅꯣ
ꯑꯁꯤ ꯂꯣꯏꯔꯒ ꯑꯃꯨꯛ ꯇꯧꯁꯤ ꯈꯣꯏ ꯈꯣꯏꯅꯤ ꯅꯣꯡ ꯀꯅꯣ ꯍꯦ ꯀꯔꯤꯅꯣ
ꯃ ꯍ ꯅꯪꯒꯤ ꯋꯥꯁꯨ
ꯑꯩꯒꯤ ꯋꯥꯍꯩ ꯅꯣꯛꯅꯤꯡꯕ꯭ꯔꯣꯅꯦ
ꯑꯣ ꯅꯪ ꯉꯂꯛꯄ ꯈꯨꯗꯤꯡꯗꯣ ꯑꯩ ꯌꯥꯝ ꯅꯣꯡꯅꯤꯡꯕ
ꯀꯔꯤ ꯍꯥꯏꯕ ꯀꯅꯣ
ꯀꯔꯤ ꯀꯔꯤꯅꯣ ꯅꯪꯅ ꯍꯥꯏꯔꯤꯁꯦ ꯀ ꯑꯗꯨꯃ ꯏꯗꯤ ꯅꯣꯛꯒꯅꯣ
ꯌꯥꯔꯦ ꯌꯥꯔꯦ ꯅꯨꯡꯁꯤ ꯋꯥꯔꯤ ꯑꯃꯝꯇ ꯁꯥꯔꯛꯑꯣꯅꯦ ꯀꯣꯏꯒꯦꯅ ꯀꯟꯅ ꯇꯧꯔꯤ ꯍꯧꯖꯤꯛꯀꯥꯟ
ꯑꯣ ꯑꯩ ꯅꯝꯕꯔ ꯊꯥꯔꯛꯀꯦꯀꯣ ꯑꯗꯨ ꯑꯣꯏꯔꯗꯤ
ꯑꯥ
ꯅꯨꯄꯥ ꯐꯖ ꯐꯖꯕ ꯅꯝꯕꯔ ꯂꯩꯌꯦ ꯑꯩ ꯑꯩꯉꯣꯟꯗ
ꯑꯇꯣꯞ ꯑꯇꯣꯞꯄ ꯋꯥꯔꯤꯁꯨ ꯁꯥꯟꯅꯔꯛꯑꯣ
ꯑ ꯏꯁꯩ ꯏꯁꯩ ꯁꯛꯑꯣ ꯅꯪ
ꯄꯁꯥꯏ ꯃꯤ ꯌꯥꯗꯦ
ꯂꯩꯔꯤꯕ ꯐꯥꯕꯅꯤꯅ
ꯑꯣ
ꯅꯣꯡꯅꯤꯡ ꯅꯣꯡꯅꯤꯡꯕ ꯋꯥ ꯉꯥꯡꯉꯨꯅꯦ
ꯗꯤ ꯊꯐ ꯐꯥꯕ
ꯈꯣꯡ ꯍꯥꯝꯅ
ꯉꯪ ꯇꯣꯉꯁꯤ ꯅꯪ ꯅꯣ
ꯑ
ꯈꯣꯡ꯭ꯔꯣ ꯍꯧꯖꯤ ꯀꯄ꯭ꯔꯣ
ꯃꯣꯏꯅ ꯔꯤꯁꯤꯞ ꯇꯧꯔꯔꯣꯏꯀꯣ ꯑꯩꯉꯣꯟ ꯃꯤ ꯐ ꯇ
ꯂꯨꯁꯤ ꯅꯪ ꯀꯞꯄ꯭ꯔꯣ
ꯌꯥꯝꯗꯔꯤ ꯍ°
ꯑ
ꯍ
ꯄꯨꯡꯒꯌꯥꯗ ꯀꯕꯗꯅ ꯀꯞꯇ꯭ꯔꯤ ꯍꯥꯏꯔꯗꯤ ꯄꯨꯡ ꯀꯌꯥꯗ ꯀꯞꯇꯣꯏꯅꯣ
ꯄꯨꯡ ꯑꯃꯗ
ꯀꯃꯥꯏ ꯀꯞꯇꯣꯏꯅꯣ
ꯗ ꯑꯗꯨꯝ ꯀ
ꯃꯥꯔꯝꯁꯨ ꯂꯩꯥꯏ
ꯃꯔꯝ ꯂꯩꯗꯗꯅ ꯑꯩ ꯑꯗꯨꯝ ꯀꯥꯞꯒꯅꯤꯕ ꯅꯪꯁꯨ ꯀꯥꯞꯇꯕ꯭ꯔꯣ
ꯑꯗꯨ ꯀꯞꯇꯦ ꯁꯨꯛ ꯀꯞ ꯀꯞꯇ
ꯑꯣ ꯀ ꯀꯞꯄꯁꯨ ꯌꯥꯝ ꯅꯨꯡꯉꯥꯏꯕꯅꯤ ꯀꯛꯣ
ꯁꯦꯟꯇꯦꯛꯁꯇ ꯍꯤꯄꯒꯂ ꯏꯗꯤ
ꯑ ꯑ ꯌꯥꯝ ꯇꯜꯗꯤꯒꯣ
ꯇꯦꯛꯁ ꯃꯅꯨꯡꯗꯨꯗ ꯀꯣ
ꯑꯣ ꯅꯪ ꯅꯪ ꯌꯥꯝ ꯅꯪ ꯅꯪ ꯌꯥꯝ ꯄꯤꯛꯄ꯭ꯔꯣꯅꯦ ꯑꯗꯨꯗꯤ
ꯑꯗꯨꯗꯅꯦ ꯀꯔꯤꯅꯣ ꯑꯩ ꯌꯥꯝ ꯆꯥꯎꯋꯦ
ꯁꯦꯟꯗꯩꯗꯩ ꯆꯪꯕ ꯌꯥꯕ ꯃꯈꯩꯅꯤꯀꯣ ꯌꯥꯝ ꯄꯤꯛꯄꯅꯤꯕ
ꯁꯦꯟꯇꯦꯁ ꯇꯥꯎꯋꯦ ꯍꯥꯏꯔꯒ
ꯑꯩ ꯆꯥꯎꯗꯦ ꯆꯥꯎꯗꯦ ꯑꯩꯗꯤ ꯌꯥꯝ ꯆꯥꯎꯕꯅꯦ ꯇꯦꯡꯀꯤꯗ ꯆꯪꯕ ꯌꯥꯏꯕ ꯑꯩꯗꯤ
ꯅꯪꯒꯤ ꯀꯨꯆꯨꯗꯤ ꯁꯤꯂꯥꯒ ꯃꯥꯜ
ꯑꯩꯒꯤ ꯀꯨꯆꯨꯗꯤ ꯈꯔ ꯈꯔ ꯃꯝꯃꯦꯕ ꯃꯨꯡꯒꯅꯗꯤ ꯃꯥꯝꯃꯦꯕꯥꯍ
ꯃꯃꯦ
ꯎꯝ ꯃꯨꯕ ꯅꯠꯇꯕꯀꯣ ꯃꯝꯕ ꯅꯪꯗꯤ ꯃꯝꯗꯕ꯭ꯔꯣ
ꯑꯩꯗꯤ ꯃꯝꯗꯦ ꯑꯩꯗꯤ ꯃꯝꯗꯦ ꯃꯨꯛ ꯃ
ꯃꯝꯕ ꯃꯥꯗ
ꯃꯝꯅꯦ ꯃꯨꯕ
ꯑꯣ ꯃꯨꯒꯁꯨ ꯌꯥꯝ ꯅꯨꯡꯉꯥꯏꯔ
ꯑꯍꯣꯏ ꯅꯨꯡꯉꯥꯏꯌꯦ ꯅꯨꯡꯁꯥꯗ ꯊꯣꯛꯑꯁꯨ ꯃꯣꯏ ꯅ ꯀ ꯅꯧ ꯀꯔꯤꯅꯣ ꯍ
ꯅꯃꯥꯗ ꯍ ꯂꯩ
ꯏꯃꯥ ꯂꯩꯈꯤꯗ꯭ꯔꯦ ꯄꯥꯕꯨꯡꯁꯨ ꯁꯤꯈ꯭ꯔꯦ ꯑꯗꯨꯒꯤ ꯎꯄꯥꯏ ꯂꯩꯗꯅ ꯑꯁꯤꯗ ꯀꯣꯜ ꯇꯧꯔꯤꯅꯦ ꯎꯄꯥꯏ ꯂꯩꯇ꯭ꯔꯦ ꯑꯩ ꯁꯤꯗꯧꯔꯦ
ꯑꯣ
ꯍꯌꯦꯡ ꯁꯤꯔꯅꯦ ꯅꯨꯡꯁꯤꯕꯤꯌꯣ
ꯅꯨꯡꯁꯤꯕꯤꯒꯅꯤ ꯅꯨꯡꯁꯤꯕꯤꯒꯅꯤ ꯀꯔꯤ
ꯍꯉꯣ ꯍꯪꯉꯣ ꯍꯉꯣ
ꯅꯕꯨꯡ ꯅꯆꯟ ꯌꯥꯎꯗꯕ꯭ꯔꯣ ꯅꯪ
ꯌꯥꯎꯗ꯭ꯔꯦ ꯑꯗꯨꯁꯨ ꯂꯣꯏꯅ ꯀꯩꯅꯣ ꯇꯧꯔꯒ ꯁꯤꯈ꯭ꯔꯦ
ꯍ ꯅꯅꯨꯡꯗꯤꯁꯦꯀꯣ
ꯑꯥ ꯏꯊꯟꯇꯅꯦ ꯌꯦꯡꯉꯁꯦ
ꯑꯣ ꯑꯩꯈꯣꯏꯗꯤ ꯃꯤ ꯀꯃꯝꯇ ꯁꯤꯗ꯭ꯔꯦꯅꯦ
ꯑꯗꯣ ꯇꯨꯝꯐꯝꯁꯨ ꯂꯩꯇ꯭ꯔꯦ ꯁꯦꯟꯇꯦꯛꯁꯇ ꯇꯨꯝꯃꯦ ꯑꯩꯈꯣꯏꯗꯤ ꯏꯁꯤꯡ ꯆꯪꯗꯕ ꯃꯅꯨꯡꯗ
ꯕꯣꯠꯇꯜ ꯈꯣꯝꯕꯔꯣ ꯅꯪ
ꯑꯥꯥ ꯕꯖꯥꯔ ꯃꯅꯨꯡꯁꯤꯗ ꯕꯣꯠꯇꯜ ꯈꯣꯝꯃꯒ ꯂꯩꯕꯅꯦ
ꯑꯁ ꯅꯨꯡꯁꯤꯈ꯭ꯔꯦꯗꯀꯣ ꯑꯩ ꯄꯩꯁꯥ ꯈꯔ ꯑꯩ ꯄꯩꯁꯥ ꯈꯔ ꯊꯥꯕꯤꯔꯛꯀꯦꯀꯣ ꯅꯪꯒꯤ ꯅꯪꯒꯤꯗꯃꯛ
ꯑꯥ ꯑꯥ
ꯑꯩ ꯅꯪꯕꯨ ꯌꯥꯝ ꯅꯨꯡꯁꯤꯃꯟꯕꯒꯤꯀꯣ ꯂꯥꯛ ꯇꯔꯥꯒꯨꯝꯕ ꯊꯥꯔꯛꯀꯦ ꯑꯗꯨꯒ ꯒꯥꯔꯤ ꯂꯧꯕ ꯂꯧꯔꯒ ꯑꯩꯉꯣꯟꯗ ꯂꯥꯛ ꯑꯩꯈꯣꯏꯗ ꯂꯥꯛꯑꯣ
ꯑ ꯑꯥ ꯂꯥꯛꯀꯦ ꯂꯥꯛꯀꯦ
ꯎꯝ ꯎꯝ
ꯎꯝ
ꯅꯪ ꯂꯣꯛ ꯈꯨꯕ꯭ꯔꯣ
ꯍꯣꯏ ꯍꯣꯏ ꯅꯥꯔꯒ ꯂꯩꯕꯅꯦ ꯍꯧꯖꯤꯛꯁꯨ ꯎꯄꯥꯏ ꯂꯩꯇꯅ ꯎꯄꯥꯏ ꯂꯩꯇꯦ ꯑ
ꯌꯥꯝ ꯉꯟꯅ ꯌꯥꯝ ꯉꯟꯅ ꯁꯤꯒꯅꯤ ꯅꯪꯁꯨ ꯑꯁ ꯂꯣꯏ ꯅꯣꯏ ꯐꯦꯃꯤꯂꯤ ꯄꯨꯂꯞ ꯁꯤꯒꯅꯦꯕ ꯎꯝ ꯅꯪ ꯈꯛꯇ ꯉꯥꯏꯔꯦ ꯍꯥꯏꯕꯗꯣ
ꯍꯥꯥ
ꯂꯣꯏꯔꯦ ꯂꯣꯏꯔꯦ ꯅꯪ ꯀꯗꯥꯏꯗ ꯂꯩꯕ꯭ꯔꯅꯦ
ꯕꯖꯥꯔ ꯃꯅꯨꯡꯗ ꯀꯩꯅꯣ ꯑꯣꯚꯔ ꯕ꯭ꯔꯤꯖ ꯃꯈꯥ ꯃꯈꯥꯗꯨꯗ ꯌꯨꯝ ꯑꯄꯤꯛꯄ ꯁꯦꯝꯃꯒ ꯂꯩꯑꯦ
ꯎꯍꯦ ꯎꯍꯦ ꯅꯪꯒꯤ ꯌꯨꯝꯔꯣ ꯑꯗꯣ
ꯑ ꯑꯩꯒꯤ ꯌꯨꯝꯅꯦ
ꯑꯁ ꯑꯁ ꯑꯁ ꯑ ꯂꯣꯏꯔꯦ ꯕꯣꯔꯥꯒꯨꯝꯃ ꯈꯝꯕ ꯃꯅꯥꯛꯇ ꯃꯅꯥꯛꯇꯅꯤꯀꯣ
ꯑꯥ ꯑꯗꯨ ꯃꯅꯥꯛꯇꯨꯗ
ꯑꯁ ꯅꯨꯡꯁꯤꯈ꯭ꯔꯦꯗꯀꯣ ꯑꯩ ꯕꯣꯠꯇꯜ ꯕꯣꯔꯥ ꯑꯅꯤꯒꯨꯝꯕ ꯄꯨꯔꯛꯀꯦꯀꯣ ꯑꯗꯨꯒ ꯌꯣꯜꯂꯣ ꯅꯪ
ꯑꯥ
ꯑꯗꯨ ꯑꯣꯏꯔꯗꯤ ꯅꯪ ꯍꯤꯡꯒꯅꯤꯕ
ꯍꯤꯡꯒꯅꯤ ꯍꯤꯡꯒꯅꯤ
ꯎꯝ
ꯑꯗꯣ ꯍꯌꯦꯡꯗꯤ ꯀꯥꯏ ꯆꯠꯇꯣꯏꯅꯣ ꯅꯪꯗꯤ
ꯍꯌꯦꯡꯗꯤ ꯑꯁ ꯑꯩꯁꯨ ꯈꯪꯗꯔꯦꯗ ꯊꯔꯣꯏ ꯈꯨꯟꯕ ꯆꯠ ꯂꯨꯁꯤꯔ ꯈꯟꯕꯅꯦ ꯑꯩ
ꯑꯥ ꯎꯝ
ꯇꯝꯄꯥꯛꯇ ꯀꯣ
ꯑꯥ
ꯐꯖ ꯆꯠꯀꯅꯤ ꯅꯪꯁꯨ ꯆꯠꯅꯤꯡꯕ꯭ꯔꯅꯦ
ꯆꯠꯅꯤꯡꯉꯦ
ꯑꯗꯨꯗꯤ ꯑꯩ ꯂꯥꯛꯀꯦ ꯅꯣꯏ ꯌꯨꯝꯅ
ꯑꯥ ꯂꯥꯛꯑꯣ
ꯂꯥꯛꯀꯦ ꯂꯥꯛꯀꯦ ꯉꯥꯏꯔꯝꯃꯨꯀꯣ ꯑꯩ ꯐꯖꯅ ꯂꯥꯛꯀꯦ
ꯍꯣꯏ ꯍꯣꯏ ꯉꯥꯏꯔꯝꯒꯦ
ꯑꯥ
ꯇꯥꯕ꯭ꯔꯣ
ꯇꯥꯏ ꯇꯥꯏ ꯇ ꯆꯅꯗꯤ